ꯑ ꯇꯥꯕ꯭ꯔꯥ
ꯍꯜꯂꯣ
ꯑ ꯇꯥꯏ ꯇꯥꯏ
ꯑꯥ ꯏꯌꯥꯝꯕ ꯍꯣꯏ ꯀꯩꯀꯩ ꯃꯊꯦꯜ ꯆꯥꯔꯒꯦ
ꯉꯁꯦ ꯑꯩꯈꯣꯏꯒꯤ ꯍꯋꯥꯏ ꯃꯄꯨꯝꯗꯨꯒ ꯌꯦꯟꯗꯦꯝ ꯑꯃꯒ ꯊꯣꯡꯉꯦ
ꯑꯉꯥꯡꯁꯤꯡꯗꯤ ꯍꯧꯋꯥꯠ ꯈꯔ ꯄꯥꯝꯕ ꯑꯗꯒꯤ ꯌꯦꯟꯗꯦꯝꯁꯤꯅ ꯑꯃꯨꯛ ꯀꯥꯟꯅꯩꯁꯤꯅ ꯀꯦꯜꯁꯤꯌꯝꯒꯨꯝꯕꯒꯤ ꯁꯔꯨꯛ ꯌꯥꯝ ꯌꯥꯎꯕꯁꯦ ꯏꯥꯏꯔꯟꯒꯨꯝꯕ ꯊꯑꯣꯏꯅ ꯌꯦꯟꯗꯦꯝꯁꯦ ꯑꯉꯡꯈꯩ ꯆꯥꯎ ꯌꯥꯗꯕꯅꯤꯅ ꯑꯅꯥ ꯅꯥꯅꯝꯃꯥꯗ
ꯍꯣꯏ
ꯈꯥ ꯇꯧꯍꯜꯂꯕ ꯈꯔ ꯈꯔ ꯌꯥꯟꯁꯤꯜꯂꯣ ꯍꯋꯥꯏ ꯊꯣꯡꯕꯗꯤ ꯃꯣꯏ ꯄꯥꯝꯃꯤ ꯑꯗꯨꯒ ꯑꯥ ꯌꯦꯟꯗꯦ ꯌꯦꯟꯗꯦꯝꯖꯨ ꯈꯔ ꯌꯥꯟꯁꯤꯜꯂꯛꯑꯣ ꯅꯠꯇ꯭ꯔꯥꯒꯗꯤ ꯑꯣꯗꯥ ꯌꯥꯎꯔꯤꯕ ꯑꯥꯏꯔꯟ ꯀꯦꯜꯁꯤꯌꯝ ꯃꯌꯥꯝꯁꯤ ꯑꯉꯥꯡꯈꯩ ꯏꯠꯂꯛ ꯗꯔꯀꯥꯔ ꯑꯣꯏꯗꯅ ꯑꯗꯨꯅ ꯁꯤꯒꯨꯝꯕ ꯌꯥꯟ ꯌꯥꯟ ꯄꯤꯖꯧ
ꯑꯈꯣꯏ ꯑꯍꯟꯗꯤ ꯑꯥ ꯁꯤꯡꯖꯨꯕꯨ ꯑꯣꯏꯔꯣ ꯃꯣꯔꯣꯛ ꯃꯦꯄꯗꯕꯨ ꯑꯣꯏꯔꯣ ꯀꯣꯠꯂꯒ ꯆꯥꯕ ꯍꯦꯛ ꯌꯥꯏꯗꯣ
ꯃꯥꯅꯦ ꯑꯥ ꯑꯩꯈꯣꯏꯒꯤ ꯃꯩꯇꯩꯒꯤ ꯑꯩꯈꯣꯏꯒꯤ ꯍꯥꯏꯇꯥꯔꯦꯅꯦ ꯑꯩꯈꯣꯏ ꯍꯥꯟꯅ ꯑꯍꯟꯖꯤꯡꯅ ꯆꯠꯅꯃꯤꯕ ꯁꯤꯡꯖꯨꯒꯥꯏꯁꯤ ꯌꯥꯝ ꯀꯥꯟꯅ ꯒ꯭ꯔꯥꯖꯥꯠꯅꯤꯗ ꯃꯉꯣꯟꯗ ꯌꯥꯎꯔꯤꯕ ꯃꯆꯜꯖꯤꯡꯁꯤꯒꯤ ꯀꯥꯟꯅꯕꯁꯦ ꯂꯧꯔꯤꯅꯦꯕ ꯑꯩꯈꯣꯏꯗ
ꯎꯝ ꯃꯥꯅꯦ ꯃꯥꯅꯦ ꯍꯥꯏꯗꯤ ꯃꯆꯜꯗꯨꯁꯨ ꯉꯁꯤꯗꯤ ꯀꯩꯅꯣ ꯇꯥꯔꯦ ꯑꯥꯍꯝ ꯃꯤꯠ ꯑꯣꯏꯅ ꯇꯧꯁꯜꯂꯦ
ꯎꯝ ꯃꯔꯛ ꯃꯔꯛꯇꯥꯁꯨ ꯐꯩ ꯑꯥ ꯃꯤꯠ ꯆꯥꯕ
ꯑꯥ
ꯎꯝ ꯑꯈꯣꯏꯒꯤ ꯕꯦꯂꯦꯟꯁ ꯗꯥꯏꯠ ꯍꯥꯏꯁꯦ ꯊꯥꯏꯅ ꯑꯍꯟꯖꯤꯡꯗꯥꯗꯤ ꯌꯥꯝ ꯐꯖꯅ ꯃꯦꯟꯇꯦꯟ ꯇꯧꯔꯝꯕ ꯖꯥꯠꯅꯤ
ꯑꯥꯝ
ꯉꯥ ꯍꯥꯏꯔ ꯇꯨꯝꯁ ꯀꯝꯄꯜꯁꯔꯤ ꯑꯣꯏꯅ ꯆꯥꯅꯔꯦ ꯑꯗꯒꯤ ꯈꯨꯗꯝ ꯑꯣꯏꯅ ꯑꯈꯣꯏꯒꯤ ꯏꯔꯣꯝꯕ ꯁꯤꯡꯖꯨ
ꯎꯝ
ꯃꯔꯛ ꯃꯔꯛꯇꯥ ꯑꯈꯣꯏꯅ ꯎꯇꯤ ꯆꯥꯕꯒ ꯐꯩ ꯀꯥꯏꯅ ꯇꯧꯔꯤꯕ
ꯑꯥ ꯑꯗꯩ ꯃꯅꯥ ꯃꯁꯤꯡ ꯀꯣꯠꯂꯒ ꯆꯥꯔꯤꯕ
ꯍꯣꯏ ꯍꯣꯏ ꯃꯣꯔꯣꯛ ꯃꯦꯠꯄꯗ
ꯎꯝ
ꯑꯗꯨꯅ ꯑꯁꯤꯅ ꯁꯨꯝ ꯑꯣꯏꯖꯒꯤꯕ ꯄꯣꯠꯅꯦꯕ ꯕꯦꯂꯦꯟꯁ ꯗꯥꯏꯠꯁꯦ
ꯃꯥꯅꯤ ꯑꯗꯒꯤ ꯍꯥꯎꯖꯨ ꯍꯥꯎꯋꯤꯗ ꯑꯈꯣꯏꯒꯤ ꯃꯩꯇꯩꯒꯤ ꯍꯦꯟꯖꯥꯡꯖꯤꯡꯖꯦꯀꯣ ꯑꯗꯒꯤ ꯆꯒꯦꯝꯄꯣꯝꯕ ꯀꯥꯏꯅ ꯑꯇꯩꯒ ꯃꯥꯟꯅꯕ ꯅꯠꯇꯦ
ꯃꯥꯅꯦ
ꯁꯤꯗꯁꯨ ꯃꯆꯜ ꯃꯆꯜ ꯃꯌꯥꯝ ꯍꯥꯞꯄꯤꯅꯦ
ꯍꯥꯄꯤꯅꯤ
ꯎꯝ
ꯃꯥ ꯑꯩꯈꯣꯏꯒꯤ ꯑꯍꯟꯖꯤꯡꯁꯤ ꯁꯤꯡꯗꯤ ꯁꯤꯡꯉꯝꯖꯥꯠꯅꯤ ꯑꯗꯨꯅ ꯑꯈꯣꯏꯒꯤ ꯁꯥꯏꯟꯁꯅ ꯄꯨꯊꯣꯛꯏꯕ ꯕꯦꯂꯦꯟꯁ ꯗꯥꯏꯠ ꯆꯥꯕ ꯐꯩ ꯍꯥꯏꯕꯁꯤ ꯑꯩꯈꯣꯏꯒꯤꯗꯤ ꯌꯥꯝ ꯀꯟꯅ ꯑꯗꯨꯃꯛ ꯅꯠꯇ꯭ꯔꯥꯒꯁꯨ ꯃꯗꯨ ꯐꯣꯝꯗꯣ ꯇꯥꯅꯕ ꯂꯣꯏ ꯁꯤꯜꯂꯝꯃꯦ ꯍꯥꯏꯇꯥꯔꯦ
ꯃꯥꯅꯤ ꯑꯍꯝ ꯁꯤꯃꯛꯅꯦ ꯍꯥꯏꯅ ꯏꯊꯣꯛꯇ꯭ꯔꯥꯖꯨꯀꯣ ꯑꯦ ꯑꯗꯨꯒꯤꯅꯤ ꯍꯥꯏꯅ ꯈꯥꯡꯗ꯭ꯔꯥꯁꯨ ꯃꯣꯏꯅ ꯑꯗꯨꯝ ꯆꯠꯂꯝꯃꯤꯕ ꯀꯩꯅꯣꯁꯤꯅ ꯑꯩꯈꯣꯏꯗ ꯑꯗꯨꯝ ꯍꯧꯖꯤꯛ ꯋꯥꯏꯗꯁꯨ ꯁꯨꯝ ꯃꯣꯏꯅ ꯁꯥꯏꯟꯁꯅ ꯄ꯭ꯔꯨꯚ ꯇꯧꯔꯛꯄꯖꯤꯒ ꯑꯗꯨꯝ ꯆꯥꯁꯟ ꯆꯨꯁꯟꯅꯔꯛꯄ ꯑꯗꯨ ꯑꯣꯏꯕ
ꯃꯥꯅꯦ ꯃꯥꯅꯦ ꯍꯥ ꯑꯣꯅꯦ ꯑꯗꯨꯃꯛ ꯍꯦꯛ ꯍꯥꯏꯗ꯭ꯔꯒꯁꯨ ꯄꯣꯠꯇꯤ ꯑꯗꯨꯏ ꯐꯣꯝꯗꯅꯦ ꯂꯣꯏ ꯊꯟꯅꯝꯃꯤꯁꯤ
ꯃꯥꯅꯦ ꯑꯗꯒꯤ ꯑꯥ ꯍꯧꯖꯤꯛ ꯀꯥꯂꯦꯟ ꯀꯥꯂꯦꯟ ꯍꯥꯏꯔꯣ ꯅꯨꯡꯁꯥ ꯁꯥꯕꯁꯤꯗ ꯃꯤ ꯗꯤꯍꯥꯏꯗ꯭ꯔꯦꯁꯟ ꯇꯧꯕꯁꯦ ꯑꯥ ꯁꯤꯒꯤ ꯇꯥꯝꯗꯅꯦ ꯃꯣꯏ ꯆꯝꯐꯨꯠ ꯀꯥꯏꯅ ꯇꯧꯔꯀꯣ ꯃꯍꯤ ꯑꯆꯝꯕ ꯃꯍꯤ ꯊꯛꯑꯥ ꯈꯣꯠꯂꯒ ꯀꯩꯅꯣ ꯇꯧꯅꯕ ꯀꯥꯏꯅ
ꯎꯝ
ꯃꯥꯟꯅꯦ ꯆꯝꯐꯨꯠ ꯃꯔꯛꯁꯤꯗꯁꯨ ꯑꯩꯈꯣꯏꯒꯤ ꯇꯣꯉꯥꯟꯅ ꯍꯦꯟꯅ ꯀꯥꯟꯅꯕ ꯄꯦꯔꯨꯛꯀꯨꯝꯕ ꯌꯥꯎꯔꯤ ꯇꯣꯉꯥꯟ ꯃꯈꯜ ꯃꯈꯜꯒꯤ ꯁꯨꯅ ꯑꯗꯨ ꯂꯩꯕ ꯆꯠꯅꯤꯗ ꯑꯩꯈꯣꯏꯁ ꯀꯟꯅꯥ ꯀꯥ ꯌꯥꯝ ꯀꯥꯟꯅꯅꯕ
ꯃꯥꯅꯦ ꯆꯝꯐꯨꯠꯅꯦ ꯍꯥꯏꯔꯁꯨ ꯁꯤꯗꯪ ꯐꯨꯠꯀꯅꯤ ꯍꯥꯏꯕ ꯑꯃ ꯂꯩꯕ ꯅꯠꯇꯦ ꯏꯁꯥ ꯏꯁꯥ ꯑꯄꯥꯥꯝꯕꯀꯣ ꯃꯥꯏꯔꯦꯟ ꯆꯝꯐꯨꯠ ꯗꯥꯁꯥꯀꯨꯁ ꯄꯤꯔꯨꯛ ꯊꯕꯤ ꯍꯋꯥꯏꯒꯗꯤ ꯃꯈꯟ ꯃꯈꯟ ꯀꯣ ꯄꯥꯝꯖ ꯄꯥꯝꯖꯕ ꯑꯗꯨꯝ ꯆꯥꯕ ꯏꯁꯥꯗꯁꯨ ꯑꯗꯨꯝ ꯍꯦꯛ ꯀꯥꯟꯅꯕ ꯄꯤꯕ
ꯎꯝ
ꯃꯡ ꯑꯩꯈꯣꯏ ꯈꯥꯃꯦꯟ ꯎꯝ ꯈꯥꯃꯦꯟ ꯃꯛꯇ ꯑꯣꯏꯔꯦ ꯍꯤꯗꯥꯛ ꯀꯥꯞꯁꯤꯜꯂꯦ ꯉꯁꯤ ꯅꯨꯡꯗꯥꯡ ꯍꯦꯛꯑꯒ ꯍꯌꯦꯡ ꯍꯦꯛꯇ ꯈꯣꯡꯆꯥꯎ ꯈꯣꯡꯆꯥꯎ ꯆꯥꯎꯔꯝꯕꯤ ꯇꯧꯋꯦꯅ ꯇꯧꯅꯔꯤꯁꯤ
ꯃꯥꯅꯦ ꯁꯤꯁꯤꯅ ꯃꯤꯁꯦ ꯈꯤꯖꯤꯛ ꯁꯣꯛꯄ ꯍꯧꯖꯤꯛ ꯈꯤꯇꯪ ꯈꯤꯇꯪ ꯁꯣꯛꯂꯛꯄꯗꯒꯤ ꯍꯦꯟꯗꯣꯛꯇꯅ ꯈꯨꯗꯛꯇ ꯄꯥꯟꯕꯁꯨ ꯌꯥꯎꯅꯔꯅꯦ ꯉꯁꯤ ꯍꯦꯛ ꯉꯁꯤ ꯊꯥꯡꯖꯤꯡ ꯍꯦꯛꯑꯒ ꯂꯩꯔ ꯆꯥꯔꯨꯕꯗ ꯍꯦꯛꯇ ꯅꯣꯡꯉꯥꯜꯂ ꯄꯨꯈꯠꯅꯩ ꯈꯨꯗꯛꯇ ꯄꯥꯟꯅꯔꯦ ꯐꯕꯗꯤ ꯅꯠꯇꯦꯗ ꯃꯁꯦ
ꯃꯥꯅꯦ ꯑꯗꯨꯅ ꯑꯩꯈꯣꯏꯒꯤ ꯑꯥ ꯄꯨꯟꯁꯤ ꯁꯥꯡꯕ ꯈꯦꯠꯅꯔꯛꯏꯁꯦ ꯁꯤꯁꯨ ꯃꯔꯝ ꯑꯃ ꯑꯣꯏꯕ ꯖꯥꯠꯅꯤ ꯊꯥꯏꯅꯒꯤ ꯑꯍꯥꯡꯁꯤꯡꯅ ꯄꯨꯔꯥ ꯑꯣꯔꯒꯥꯅꯤꯛꯀꯤ ꯑꯣꯏꯕ ꯄꯣꯠ ꯉꯥꯛꯇ ꯆꯥꯕꯅꯤꯅ ꯄꯨꯟꯁꯤ ꯁꯥꯡꯕꯁꯨ ꯍꯦꯟꯕ ꯍꯧꯖꯤꯛꯀꯥꯟꯁꯤ ꯁꯤꯅ ꯑꯃꯨꯛ ꯀꯦꯃꯤꯀꯦꯜ ꯃꯌꯥꯝ ꯑꯃ ꯌꯥꯎꯔꯦ ꯑꯗꯣ ꯑꯩꯈꯣꯏꯅ ꯆꯥꯔꯤꯁꯤꯗ ꯁꯤꯅ ꯑꯃꯨꯛ ꯃꯅꯥ ꯃꯁꯤꯡ
ꯆꯥꯕꯁꯤ ꯅꯠꯇꯅ ꯑꯩꯈꯣꯏꯅ ꯗꯨꯀꯥꯟꯗꯒꯤ ꯂꯧꯔꯤꯕ ꯑꯗꯒꯤ ꯃꯄꯥꯟꯂꯣꯝꯗꯒꯤ ꯄꯨꯁꯤꯜꯂꯛꯏꯕ ꯃꯅꯥ ꯃꯁꯤꯡ ꯃꯣꯏꯁꯤꯡꯁꯦ ꯀꯨꯏꯅ ꯀꯨꯏꯅ ꯊꯝꯕ ꯌꯥꯅꯅꯕ ꯍꯤꯗꯥꯛ ꯍꯥꯞꯄꯛꯄꯗ ꯑꯗꯨꯝ ꯁꯣꯛꯑꯕꯅꯦꯕ ꯑꯩꯈꯣꯏꯗ ꯑꯗꯨꯅ
ꯃꯥꯟꯅꯦ ꯑꯗꯩ ꯑꯗꯣ ꯃꯤꯁꯦ ꯂꯣꯏꯅꯗꯤ ꯈꯪꯅꯔꯤꯕꯅꯦ ꯑꯌꯥꯝꯕꯅꯀꯣ ꯈꯪꯉꯦꯗꯅꯁꯨ ꯍꯦꯛ ꯆꯥꯗꯕꯗꯤ ꯌꯥꯗꯦꯗꯣ ꯑꯗꯩ ꯏꯁꯥꯒꯤ ꯊꯥꯖꯕ ꯍꯥꯏꯕꯅꯤ ꯍꯧꯖꯤꯛꯇꯤ ꯂꯝꯁꯨ ꯂꯩꯁꯤꯟꯅꯔꯛꯇ꯭ꯔꯦ
ꯃꯥꯅꯦ
ꯁꯤꯗ ꯑꯗꯨꯝ ꯊꯥꯏꯅꯗꯤ ꯍꯤꯡꯒꯣꯟꯁꯦ ꯆꯥꯎ ꯆꯥꯎ ꯀꯣꯏꯅꯔꯒ ꯃꯈꯜꯁꯦ ꯁꯨ ꯁꯨꯅ ꯊꯥꯔꯒꯀꯣ ꯑꯄꯥꯝ ꯑꯄꯥꯝꯕ ꯅꯣꯡꯃꯒꯤ ꯑꯗꯨꯝ ꯆꯥꯟꯅ ꯔꯝꯃꯤꯅꯤ
ꯃꯥꯅꯦ ꯈꯣꯏꯒꯤ ꯂꯝ ꯄꯤꯁꯤꯜꯂꯛꯄ ꯂꯝ ꯄꯁꯤꯜꯂꯛꯄꯗ ꯅꯠꯇꯦ ꯃꯤ ꯃꯁꯤꯡ ꯍꯦꯟꯒꯠꯂꯛꯄ ꯁꯤꯁꯨ ꯑꯆꯧꯕ ꯃꯔꯝ ꯑꯃꯅꯤ ꯑꯗꯨꯅ ꯑꯥ ꯎꯄꯥꯏ ꯂꯩꯇꯗꯅ ꯑꯗꯨꯝ ꯆꯥꯅꯕ ꯑꯗ ꯃꯣꯏꯅ ꯆꯥꯔꯝꯗꯥꯏꯗ ꯇꯤꯡꯊꯣꯛꯑꯒ ꯊꯝꯃꯨ ꯑꯗꯨ ꯇꯧ ꯍꯥꯏꯕꯗ ꯏꯟꯁꯇ꯭ꯔꯛꯁꯟ ꯃꯌꯥꯝ ꯑꯃ ꯄꯤꯖꯔꯒꯁꯨ ꯃꯇꯝ ꯁꯪꯗꯗꯅ ꯎꯄꯥꯏ ꯂꯩꯇꯗꯅ ꯑꯗꯨꯝ ꯊꯣꯡꯖꯤꯟꯒꯤꯕꯁꯨ
ꯎꯝ ꯌꯥꯎꯔꯤ ꯗꯩꯩꯏ ꯇꯤꯡꯉꯦ ꯍꯥꯏꯗꯨꯅꯁꯨ ꯄꯨꯡ ꯀꯣꯛ ꯀꯣꯛꯄꯗꯤ ꯅꯠꯇꯦꯗꯣ
ꯎꯝ
ꯈꯪꯅ ꯈꯪꯅ ꯑꯗꯨꯝ ꯆꯥꯁꯤꯟꯅꯔꯦ ꯑꯗꯨ ꯇꯥꯔꯦꯅꯦ
ꯎꯝ
ꯑꯗꯨꯅ ꯍꯧꯖꯤꯛ ꯑꯗꯨꯅꯅꯤ ꯂꯝ ꯂꯩꯅꯔꯛꯇꯕꯁꯤꯅꯁꯨ ꯑꯣꯏꯕ ꯆꯠꯅꯤ ꯑꯩꯈꯣꯏꯒꯤ ꯀꯤꯠꯆꯟ ꯒꯥꯔꯗꯦꯟ ꯇꯧꯅꯔꯛꯏꯁꯤꯡꯁꯦ ꯒꯝꯂꯥ ꯉꯥꯛꯇ ꯑꯣꯏꯔꯁꯨ ꯆꯥꯕ ꯌꯥꯕ ꯑꯃ ꯊꯥꯅ ꯍꯣꯠꯅꯕ
ꯍꯩ ꯔꯥ ꯐꯪꯉꯤ ꯍꯧꯖꯤꯛꯀꯥꯟꯗꯤ ꯃꯔꯥꯡ ꯀꯥꯏꯗ꯭ꯔꯦ
ꯎꯝ ꯀꯥꯏꯗ꯭ꯔꯦ ꯌꯥꯝ ꯇꯥꯡ ꯇꯥꯡꯁꯨ ꯌꯣꯟꯅꯔꯦ ꯕꯖꯥꯔꯁꯤꯗꯀꯣ ꯀꯩꯊꯦꯜꯁꯤꯗ ꯑꯗꯨꯅ ꯍꯦꯛ ꯂꯩꯔ ꯆꯥꯕꯁꯨ ꯄꯥꯝꯃꯨꯕꯁꯨ ꯌꯥꯎꯔꯤꯕꯝꯅꯤ ꯁꯤꯗꯩꯗ ꯂꯩꯇꯕ ꯃꯤꯗꯤ
ꯃꯥꯅꯤ ꯑꯗꯨꯒ ꯃꯊꯛꯇ ꯕꯖꯥꯔꯗ ꯍꯩ ꯔꯥ ꯐꯥꯎꯕ ꯑꯩꯈꯣꯏ ꯏꯔꯝꯗꯝꯗ ꯅꯤꯡꯊꯤꯅ ꯊꯣꯛꯇ꯭ꯔꯕꯅꯤꯅ ꯃꯄꯥꯟꯂꯣꯝꯗꯩ ꯄꯨꯁꯤꯜꯂꯛꯑꯦ ꯑꯗꯒꯤ ꯑꯩꯈꯣꯏꯅ ꯑꯩꯈꯣꯏ ꯁꯤꯗꯩꯁꯤꯗ ꯄꯥꯟꯕ ꯊꯥꯕꯤꯁꯦ ꯅꯣꯡꯃ ꯅꯤꯅꯤ ꯊꯝꯕꯗ ꯍꯦꯛꯇ ꯄꯨꯝꯃꯛꯑꯦꯛꯇ ꯑꯗꯨꯒ ꯃꯄꯥꯂꯣꯝꯗꯩ ꯄꯨꯁꯤꯜꯂꯛꯄꯁꯤꯅ ꯁꯨꯡ ꯄꯨꯝ ꯄꯨꯝꯃꯣꯢ ꯈꯨꯨꯏꯔ ꯈꯨꯨꯏꯔ ꯇꯣꯛꯇꯣꯏꯅꯦꯕ ꯑꯗꯨ ꯑꯣꯏꯇꯥꯔꯒꯗꯤ ꯃꯣꯏꯗ ꯀꯩꯒꯨꯝꯕ ꯈꯔꯗꯤ ꯈꯦꯅꯕ ꯂꯩꯔꯦꯁꯦ ꯑꯗꯨꯝ ꯇꯥꯕꯅꯦꯕ
ꯃꯥꯅꯦ ꯑꯁꯗꯩ ꯂꯥꯛꯀ ꯆꯪꯉꯤꯕꯅꯤ
ꯑꯗꯨꯗ ꯀꯔꯤꯝꯃ ꯁꯣꯛꯂꯛꯇ꯭ꯔꯕꯅꯤ ꯑꯗꯨꯅ ꯃꯗꯨꯗ ꯍꯥꯞꯄꯤꯕ ꯀꯦꯃꯤꯀꯦꯜꯁꯤꯡꯗꯨ ꯀꯩꯁꯨ ꯐꯔꯝꯗꯧꯕ ꯅꯠꯇꯦꯕ ꯏꯚꯟ ꯍꯩ ꯔꯥ ꯊꯕꯤꯁꯤꯗꯤ ꯂꯥꯏꯔꯗꯅ ꯏꯚꯟ ꯀꯩꯅꯣꯐꯧꯗ ꯉꯥꯁꯨꯅꯤꯅꯦ ꯑꯩꯈꯣꯏꯒꯤ ꯑꯩꯈꯣꯏꯁꯦ ꯂꯣꯛꯇꯥꯛꯇꯩꯒꯤ ꯐꯥꯕ ꯑꯗꯒꯤ ꯐꯥꯝꯗ ꯑ ꯌꯣꯛꯏꯕ ꯐꯥꯕꯁꯦ ꯅꯨꯃꯤꯠ ꯅꯤꯅꯤ ꯍꯨꯝꯅꯤ ꯁꯨꯔꯛꯄꯗ ꯍꯦꯛꯇ ꯌꯥꯗꯦꯕ ꯐꯅ ꯐ꯭ꯔꯤꯖꯇ ꯊꯝꯃꯁꯨ
ꯃꯥꯅꯤ ꯃꯥꯅꯤ ꯃꯁꯥꯥꯖꯦ ꯍꯦꯛꯇ ꯀꯩꯅꯣ
ꯎꯝ ꯎꯝ ꯑꯗꯨꯕꯨ ꯑꯥꯗꯥꯒꯤ ꯊꯥ ꯊꯥꯗ ꯊꯥ ꯍꯞꯇꯥ ꯑꯃ ꯍꯦꯟꯅ ꯌꯥꯝꯗ꯭ꯔꯕꯗ ꯁꯤ ꯌꯧꯔꯛꯄꯗ ꯍꯞꯇꯥ ꯑꯃꯗꯤ ꯆꯪꯂꯕꯅꯦꯕ ꯑꯗꯩ ꯄ꯭ꯂꯁ ꯃꯣꯏꯅ ꯑꯃꯨꯛ ꯐꯣꯇꯣ ꯀꯂꯦꯛ ꯇꯧꯕꯗ ꯎꯝ ꯎꯝ ꯍꯣꯏ ꯍꯣꯏ
ꯑꯗꯣ ꯃꯌꯥꯝꯖꯦ ꯇꯦꯁꯁꯦ ꯇꯧꯅꯤꯡꯕꯅꯤꯅ ꯑꯗꯨꯝ ꯆꯥꯔꯤꯅꯦ ꯑꯗꯨꯁꯨ
ꯆꯥꯔꯤꯅꯤ ꯃꯅꯥ ꯃꯁꯤꯡꯗꯗꯤ ꯏꯁꯤꯡ ꯇꯤꯡꯊꯣꯎꯕꯨ ꯍꯥꯏ ꯉꯥ ꯗꯨꯗꯤ ꯀꯃꯥꯏ ꯇꯤꯡꯉꯨꯅꯤ ꯑꯗꯨꯅ ꯑꯗꯨꯝ ꯆꯥꯔꯦ ꯎꯄꯥꯏ ꯂꯩꯇꯗꯅ ꯑꯗꯨꯝ ꯐꯪꯗ꯭ꯔꯝꯅꯤꯅ
ꯆꯥꯕꯗ ꯍꯥꯏꯔꯒ ꯃꯔꯛ ꯑꯃꯁꯨ ꯆꯦꯡꯖꯤꯡꯖꯤꯗ ꯀꯔꯤ ꯄ꯭ꯂꯥꯁꯇꯤꯛꯀꯤꯅꯦꯅꯥ ꯌꯥꯝꯅ ꯑꯃꯨꯛ ꯇꯧꯅꯈꯤꯌꯦ ꯀꯃꯥꯏ ꯇꯧꯕ ꯅ‌ꯣ ꯈꯪꯗꯦ ꯑꯗꯨꯅ
ꯑꯗꯨꯃꯗꯤ ꯐ ꯑꯥ ꯀꯩꯅꯣ ꯌꯥꯝꯗꯤ ꯍꯥꯏꯅꯔꯒ ꯄ꯭ꯔꯨꯞ ꯑꯣꯏꯅ ꯗꯥꯏꯔꯦꯛꯗꯤ ꯑꯌꯥꯝꯕꯅ ꯊꯦꯡꯅꯗꯕ ꯃꯥꯜꯂ‌ꯦ ꯄ꯭ꯂꯥꯁꯇꯤꯛ ꯆ‌ꯦꯡ ꯂꯩꯔꯦ ꯑꯗꯩ ꯄ꯭ꯂꯁ ꯑꯥ ꯀꯩꯅꯣꯒꯤ ꯄ꯭ꯂꯥꯁꯇꯤꯛꯀꯤ ꯌꯦꯔꯨꯝ ꯃꯅꯨꯡꯗ ꯖꯦꯂꯤ ꯍꯟꯖꯤꯜꯂꯛꯄꯤ ꯑꯗꯨꯒꯨꯝꯕꯁꯨ ꯈꯔ ꯑꯗꯨꯝ ꯇꯥꯟꯅꯈꯤ ꯑꯗꯨ ꯃꯗꯤ ꯊꯦꯡꯅꯗ꯭ꯔꯦ ꯑꯗꯨꯒ ꯉꯁꯥꯏꯒꯤ ꯉꯥ ꯑꯗꯒꯤ ꯍꯩ ꯔꯥ ꯃꯅꯥ ꯃꯁꯤꯡꯁꯤꯃꯗꯤ ꯗꯩꯔ‌ꯦꯛ ꯊꯦꯡꯅꯔꯕꯅꯤꯗꯅ ꯃꯌꯥꯝꯅꯥ
ꯃꯥꯅꯦ ꯑꯗꯨꯝ ꯈꯪꯉꯕꯅ‌ꯦ ꯃꯤꯠꯅ ꯎꯔꯕꯅꯤ
ꯎꯝ ꯃꯥꯅꯦ ꯑꯗꯨꯅ ꯆꯥꯕ ꯊꯛꯄꯁꯤ ꯆꯦꯛꯁꯤꯟꯕꯗꯤ ꯗꯔꯀꯥꯔꯗꯤ ꯑꯣꯏ ꯆꯦꯛꯁꯤꯟꯕ ꯗꯔꯀꯥꯔ ꯑꯣꯏꯗꯤ ꯍꯥꯏꯔꯒ ꯀꯃꯥꯏ ꯆꯦꯛꯁꯤꯟꯗꯨꯅꯣ ꯈꯪꯗꯕ ꯑꯝꯁꯨ ꯌꯥꯎꯔꯤꯑꯕꯥ
ꯃꯥꯅꯦ ꯀꯃꯥꯏꯁꯨ ꯆꯦꯛꯁꯜꯂꯨꯅꯤ ꯈꯔ ꯃꯛ ꯈꯩ ꯆꯦꯛꯁꯤꯜꯂꯖꯨ ꯈꯪ ꯈꯪꯅꯁꯦ ꯍꯟꯗ꯭ꯔꯦꯠ ꯄꯥꯔꯁꯦꯟꯗꯤ ꯀꯩꯁꯨ ꯉꯝꯃꯔꯣꯏꯗ ꯐꯤꯞꯇꯤ ꯄꯥꯔꯁꯦꯟꯐꯧ ꯀꯩꯁꯨ ꯌꯧꯗꯧ ꯃꯥꯟꯗꯦ
ꯑꯥ ꯌꯧꯗ꯭ꯔꯕꯅꯤ ꯍꯥꯏꯗꯤ ꯑꯩꯈꯣꯏ ꯏꯔꯝꯗꯝꯒꯤ ꯄꯣꯠꯊꯣꯛꯁꯤꯅ ꯐꯖꯅ ꯑꯩꯈꯣꯏꯒꯤ ꯏꯁꯇꯦꯠꯁꯤꯃꯥ ꯆꯥꯕ ꯀꯣꯟꯅꯅ ꯄꯨꯊꯣꯛꯄ ꯉꯝꯕ ꯑꯣꯏꯗꯤ ꯐꯕ꯫
ꯑꯗꯨꯁꯨ ꯉꯝꯗ‌ꯦ ꯑꯗꯣ ꯍꯧ ꯍꯧꯖꯤꯛ ꯋꯥꯏ ꯍꯧꯖꯤꯛꯀꯥꯟꯗꯤ ꯑꯃꯨꯛ ꯑꯦꯒ꯭ꯔꯤꯀꯜꯆꯔꯒꯤꯖꯤ ꯌꯥꯝ ꯇꯧꯈꯠꯅꯔꯛꯏ꯫ ꯁꯨꯕ ꯅꯣꯝꯕ ꯇꯟꯅꯗꯕꯒꯤ ꯅꯍꯥꯁꯤꯡꯁꯦ ꯁꯤ ꯏꯃꯛꯅ ꯆꯍꯤ ꯑꯍꯨꯝ ꯃꯔꯤꯃꯨꯛ ꯁꯨꯃꯥꯏꯅ ꯄꯥꯛꯇꯛꯅꯅ ꯁꯨꯝꯕ ꯋꯥꯈꯜꯂꯣꯟꯖ‌ꯦ ꯂꯥꯛꯑꯗꯤꯀꯣ ꯈꯔ ꯃꯈꯩꯗꯤ ꯑꯗꯨꯝ ꯐꯒ ꯐꯒꯠꯂꯛꯀꯅꯤꯅ ꯈꯜꯂꯤ ꯎꯝ꯫
ꯐꯔꯀꯅꯤ꯫ ꯑꯗꯨꯒ ꯑꯈꯣꯏꯅꯥ ꯁꯤꯁꯩꯗ ꯑꯩꯈꯣꯏꯅ ꯑꯃꯨꯛ ꯑꯉꯛꯄ ꯃꯀꯤ ꯑꯉꯛꯄ ꯍꯥꯏꯇꯥꯔꯦ ꯑꯩꯈꯣꯏꯒꯤ ꯒꯤ ꯏꯔꯝꯗꯝꯁꯤꯗ ꯊꯣꯛꯏꯕ ꯑꯁꯦ ꯃꯅꯥ ꯃꯁꯤꯡ ꯈꯨꯗꯝ ꯑꯣꯏꯅ ꯀꯣꯕꯤ ꯍꯥꯏꯔꯣ ꯀꯣꯕꯤꯁꯦ ꯑꯩꯈꯣꯏ ꯗꯒꯤ ꯍꯦꯛꯄꯁꯤꯅ ꯀꯦꯖꯤꯗ ꯀꯨꯟ ꯍꯦꯛ ꯄꯤꯕ ꯃꯄꯥꯟ ꯂꯥꯞꯅ ꯃꯄꯥꯟꯂꯣꯝꯗꯩ ꯂꯥꯛꯄꯁꯤꯅ ꯇ꯭ꯔꯥꯉꯥꯒꯨꯝꯕ ꯍꯦꯛ ꯄꯤꯕ ꯁꯤꯒꯤ ꯄꯣꯠꯁꯤꯃ ꯃꯁꯤꯃꯇꯪ ꯀꯃꯥꯏ ꯇꯧꯕꯅꯣꯃ ꯑꯩꯈꯣꯏ ꯁꯤꯗꯤ ꯈꯣꯏ ꯇꯁꯦꯡꯅ ꯃꯁꯤꯝꯇ ꯃꯥꯟꯅꯕ ꯉꯝꯃꯒꯗꯤ ꯑꯃꯔꯣꯝꯗꯁꯨ ꯈꯔꯁꯨ ꯐꯒꯗꯧꯕꯟ꯫
ꯎꯝ ꯑꯗꯣ ꯅꯍꯥꯁꯤꯡꯖꯤꯅ ꯀꯩꯅꯣ ꯇꯧꯔꯛꯇ꯭ꯔꯗꯤꯀꯣ ꯉꯝꯃꯛ
ꯎꯝ꯫
ꯑꯗꯒꯤ ꯀꯩꯅꯣ ꯇꯧꯕꯁꯨ ꯍꯦꯜꯂꯛꯀꯅꯤ ꯊꯕꯛ ꯏꯪꯈꯥꯡ ꯁꯤꯗ ꯑꯟꯑꯦꯝꯄ꯭ꯂꯣꯏꯃꯦꯟ ꯂꯩꯁꯦꯀꯣ ꯁꯤꯁꯨ ꯑꯗꯨꯝ ꯈꯔ ꯐꯔꯛꯀ ꯑꯗꯣ ꯍꯧꯖꯤꯛꯁꯦ ꯑꯗꯨꯝꯕ ꯇꯧꯕꯖ‌ꯦ ꯃꯤꯅ ꯍꯦꯛ ꯀꯩꯅꯣꯖꯨ ꯍꯥꯏꯕꯤꯕꯁꯤꯗꯀꯣ
ꯃꯁꯤ ꯑꯩꯈꯣꯏ ꯄꯨꯟꯅ ꯒ꯭ꯌꯥꯟ ꯇꯥꯃꯤꯟꯅꯕ ꯑꯃ ꯆꯪꯕꯖꯥꯠꯅꯤ ꯅꯠꯇ꯭ꯔꯒꯗꯤ ꯑꯋꯣꯟꯕꯁꯦ ꯄꯥꯛ ꯄꯨꯔꯛꯄ ꯉꯝꯃꯣꯏ꯫
ꯎꯝ꯫
ꯄꯨꯈꯔ ꯃꯈꯩꯗꯤ ꯈꯦꯠꯅꯔꯛꯄ ꯃꯥꯜꯂꯦ ꯍꯥꯟꯅ ꯍꯥꯏꯔꯒꯗꯤ꯫ ꯍꯧꯖꯤꯛꯀꯥꯟꯗꯤ ꯑꯦꯅꯤ ꯀꯩꯅꯣꯝ ꯇꯧꯕ ꯃꯇꯝꯗ ꯈꯨꯗꯝ ꯑꯣꯏꯅ__ ꯀꯔꯤ ꯍꯥꯏꯕ ꯂꯥꯏꯔꯦꯟ ꯃꯃꯤꯠ ꯍꯥꯏꯕ ꯀꯩꯅꯣꯃꯁꯨ ꯂꯩꯔꯝꯕꯗꯣ ꯎꯝ__ ꯑꯦꯒ꯭ꯔꯤꯀꯜꯆꯔꯒꯤ ꯌꯥꯝ ꯀꯟꯅ ꯊꯋꯥꯏ ꯌꯥꯎꯕ ꯃꯣꯏ ꯌꯥꯝ ꯐꯖꯅ ꯁꯛꯁꯦꯁ ꯑꯣꯏꯅ__ ꯎꯝ ꯌꯥꯝ ꯁꯛꯁꯦꯁ ꯑꯣꯏꯅ ꯑꯗꯨꯝ ꯇꯧꯕꯅꯤꯅ ꯃꯊꯪ ꯃꯊꯪ ꯇꯧꯅꯔꯛꯄ__ ꯄꯗ ꯃꯇꯝ ꯈꯔ ꯂꯔꯒꯗꯤ ꯈꯔꯁꯨ ꯐꯔꯛꯄ ꯌꯥꯏ꯫
ꯎꯝ ꯍꯣꯏ ꯍꯣꯏ ꯢꯌꯥꯝꯕꯗꯣ ꯉꯁꯤꯒꯤꯗꯤ__ ꯎꯝ ꯊꯝꯃꯒꯦ ꯑꯃꯨꯛ ꯋꯥꯔꯤ ꯑꯃꯨꯛ ꯁꯥꯟꯅꯁꯤꯀꯣ ꯑꯥ ꯑꯥ ꯊꯝꯃꯦ ꯊꯝꯃꯦ꯫
ꯐꯔꯦ ꯐꯔꯦ꯫